ꯇꯥꯕ꯭ꯔꯣ ꯃꯥ ꯇꯥꯌꯦ ꯀꯩꯗꯧꯔꯝꯃꯤꯅꯣ ꯑꯣ ꯀꯩꯀꯩ ꯂꯩꯔꯛꯑꯣ ꯍꯥꯏꯅꯣ
ꯏꯟꯐꯥꯟꯁꯤ ꯂꯣꯏ ꯂꯩꯔꯤꯅꯦ꯫ ꯂꯩꯕꯩ ꯌꯣꯡꯆꯥꯛꯁꯨ ꯂꯩꯔꯤ ꯆꯝꯐꯨꯠ ꯍꯋꯥꯏ ꯂꯩꯔꯤ ꯈꯥꯃꯦꯟ ꯂꯩꯔꯤ ꯀꯣꯕꯤ ꯂꯩꯔꯤ ꯀꯔꯤ ꯂꯩꯔꯛꯀꯩ ꯍꯥꯏꯅꯣꯅꯦ
ꯈꯪꯗꯦ ꯀꯩ ꯂꯩꯔꯣ ꯍꯥꯏꯅꯣ꯫
ꯃꯔꯣꯏ ꯅꯥꯀꯨꯞꯄꯤꯒꯨꯝꯕ ꯂꯩꯔꯛꯇꯧꯁꯦ ꯈꯥꯃꯦꯟ ꯁꯤꯟꯕꯤꯁꯨ ꯈꯔꯗꯤ ꯂꯩꯔꯤ꯫
ꯎꯝ ꯈꯖꯤꯡꯗꯤ
ꯈꯖꯤꯡ ꯂꯩꯇ꯭ꯔꯦ ꯉꯥ ꯑꯌꯥꯏꯕ ꯈꯔꯒ ꯂꯩꯔꯦ꯫ ꯂꯩꯔꯛꯑꯣ
ꯈꯖꯤꯡꯒꯥ ꯍꯣꯏ ꯍꯣꯏ ꯂꯩꯔꯛꯀꯦ ꯂꯩꯔꯛꯀꯦ꯫
ꯑꯗꯒꯤ ꯎꯆꯥꯟꯗꯣ ꯎꯆꯥꯟ ꯃꯄꯨꯟ ꯑꯃ ꯑꯅꯤꯒ ꯂꯩꯁꯜ
ꯍꯣꯏ ꯎꯆꯥꯟꯗꯣ ꯌꯥꯝ ꯇꯥꯡꯉꯤꯅꯦ ꯊꯥꯏꯅꯗꯤ ꯀꯔꯤ ꯃꯄꯨꯟꯗ ꯂꯨꯄꯥ ꯇꯔꯥ ꯇꯔꯥꯒ ꯄꯤꯔꯝꯕꯅꯦ ꯍꯧꯖꯤꯛꯇꯤ ꯌꯥꯡꯈꯩꯒꯤ ꯑꯅꯤꯅꯦ ꯇꯧꯔꯤꯁꯦ꯫
ꯑꯗꯨꯅꯦ ꯃꯇꯝ ꯃꯇꯝꯁꯤꯒꯤꯅꯦ ꯏꯕꯦꯝꯃ ꯇꯥꯡꯉꯕꯅꯤ ꯄꯣꯠ ꯆꯩ ꯂꯣꯏ ꯇꯥꯡꯉꯕꯅꯤ ꯑꯩꯈꯣꯏ ꯍꯤꯡꯉꯝꯃꯔꯣꯏꯗꯧꯅꯤ ꯇꯥꯡꯗꯕ ꯄꯣꯠ ꯑꯃꯐꯥꯎ ꯂꯩꯇ꯭ꯔꯦ ꯑꯩꯈꯣꯏ ꯌꯣꯜꯂꯒꯅ ꯍꯣꯡꯕ ꯃꯤꯉꯣꯟꯗꯩ ꯂꯩꯔ ꯇꯥꯡꯕ ꯑꯗꯨ ꯉꯥꯛꯇꯅꯦꯕꯦꯝꯃ ꯍꯧꯖꯤꯛꯀꯥꯟꯁꯦ ꯑꯗꯨꯕꯨ ꯍꯤꯡꯗꯗꯤ ꯅꯤ ꯀꯃꯥꯏꯅ ꯇꯧꯅꯤ ꯂꯩꯔꯒ ꯋꯥꯋꯥꯅ ꯑꯗꯨꯝ ꯂꯩꯔꯒ ꯀꯩꯅꯣ ꯇꯧ ꯇꯥꯕꯅꯤ ꯁꯤꯖꯤꯟꯅ ꯇꯥꯕꯅꯤ꯫
ꯏꯃꯥꯁꯨ ꯅꯄꯥꯝꯗ ꯅꯍꯥꯟꯃꯨꯛ ꯆꯠꯂꯤꯉꯥꯏꯗꯨꯗ ꯎꯆꯥꯟꯗꯣ ꯈꯔ ꯌꯥꯝ ꯄꯨꯔꯛꯀꯦꯗꯤ ꯂꯩꯇꯦ꯫
ꯑꯁ ꯀꯩꯅꯣ ꯇꯧꯗꯦ ꯏꯟꯊꯝꯗ ꯗꯅꯦ ꯃꯣꯏꯅ ꯃꯅꯦ ꯀꯣꯠꯂꯤꯗꯨꯗꯤ ꯑꯩ ꯆꯠꯂꯤꯗꯨꯗꯤ ꯅꯣꯡꯖꯨ ꯄꯟꯊꯥꯅꯤꯅ ꯀꯥꯏꯗꯩꯩ ꯀꯣꯠꯇꯣꯏꯅꯣ
ꯃꯔꯦꯛ ꯀꯣꯠꯄ ꯀꯧꯕ꯭ꯔꯥ ꯍꯥꯏꯁꯦ ꯃꯀꯛ ꯃꯀꯛ
ꯀꯛꯑꯦ ꯀꯛꯑꯦ ꯀꯧꯏ ꯑꯗꯨꯏꯗꯣ ꯎ ꯄꯥꯝꯕꯤꯗꯣ ꯑꯗꯨꯗꯒꯤꯅꯦ ꯐꯨꯠꯂꯒ ꯀꯣꯠꯇꯨꯏꯅꯦꯕ ꯃꯩꯇꯩꯁꯦ ꯑꯗꯨꯒ ꯎ ꯄꯥꯝꯕꯤꯗꯣ ꯍꯥꯠꯇꯣꯛꯏꯅꯦꯕ ꯑꯗꯨꯏꯁꯨ ꯐꯣꯔꯦꯁꯅ ꯐꯥꯕꯩꯁꯨ ꯀꯩꯅꯣ ꯇꯧꯔꯤꯕꯅꯤ
ꯎꯗꯣ ꯀꯛꯊꯠꯂꯒ ꯃꯀꯛ ꯃꯀꯛ ꯃꯔꯦꯛ ꯌꯥꯎꯕꯁꯤꯡꯗꯣ ꯎꯗꯣ ꯌꯥꯎ ꯌꯥꯎꯅ ꯑꯗꯨꯝ ꯀꯛꯄ ꯅꯠꯇꯕ꯭ꯔꯥ
ꯅꯠꯇꯦ ꯑꯍꯧꯕꯗꯨꯗꯩ ꯀꯣꯠꯂꯤꯅꯦ꯫
ꯌꯥꯝ ꯂꯨꯔꯤꯖꯥꯠꯅꯤꯅꯦ
ꯑꯗꯨꯅꯦ ꯑꯗꯒꯤ ꯑꯗꯨꯋꯥꯏꯗꯒ ꯃꯔꯦꯛ ꯀꯣꯊꯣꯛꯈꯤꯕꯗꯨꯒ ꯃꯅꯥꯛꯇꯒ ꯂꯦꯞ ꯌꯥꯄꯣꯟꯇꯦ ꯅꯣꯡ ꯅꯨꯡꯁꯤꯠ ꯁꯤꯠꯂꯛꯑꯗꯤ ꯇꯤꯛꯑ ꯅꯝꯗꯣꯔꯤꯕꯅꯤ ꯄꯨꯔꯥ ꯗꯦꯟꯖꯔꯅꯤ꯫ ꯅꯃꯥꯕꯣꯛꯍꯣꯏꯅꯒ ꯉꯍꯥꯟꯃꯨꯛ ꯇꯧꯗꯩ ꯈꯪꯉꯦꯕ ꯑꯍꯧꯕ ꯄꯥꯝꯕꯤ ꯑꯗꯨꯗꯒꯤ ꯀꯩꯅꯣ ꯇꯧꯔꯒ ꯃꯌꯥꯏ ꯊꯤꯒꯥꯡꯗꯣ ꯐꯨꯠꯂꯒꯅ ꯀꯣꯠꯂꯒ
ꯑꯩꯗ ꯑꯃꯨꯛꯐꯥꯎ ꯎꯗꯔꯤꯕꯣ
ꯅꯪꯅ ꯆꯠ ꯌꯨꯝꯗ ꯆꯠꯇꯝꯅꯤꯅ ꯎꯗ꯭ꯔꯤꯝꯅꯤꯗꯅ ꯑꯩꯗꯤ ꯉꯥꯏꯇ ꯉꯥꯏꯇ ꯆꯠꯂꯒ ꯂꯥꯡꯒꯣꯜꯗꯁꯨ ꯅꯃꯥꯕꯣꯛ ꯁꯣꯔꯣꯍꯣꯏꯁꯨ ꯑꯗꯨꯃꯥꯏꯅ ꯀꯣꯠꯂꯒ ꯃꯄꯨꯟ ꯃꯄꯨꯟ ꯄꯨꯜꯂ ꯌꯣꯜꯂꯦ ꯑꯗꯣ ꯐꯣꯔꯦꯁꯅꯒ ꯊꯦꯡꯅꯔꯗꯤ ꯃꯣꯏ ꯑꯁ ꯐꯥꯏꯟ ꯌꯥꯝ ꯆꯥꯎꯒꯔ꯭ꯖꯥꯠꯅꯤ꯫ ꯎꯆꯥꯟ ꯃꯔꯤ ꯈꯛꯇꯪꯗꯨꯒꯤ ꯐꯥꯏꯟ ꯚꯥꯔꯤ ꯑꯝ ꯊꯤꯔꯤ ꯐꯥꯔꯗꯤ ꯐꯣꯔꯦꯁꯅ꯫ ꯀꯔꯤ ꯐꯣꯟ ꯊꯝꯒ꯭ꯔꯕꯣ
ꯊꯝꯗ꯭ꯔꯤꯌꯦ꯫
ꯋꯥ ꯑꯝꯕꯥꯎ ꯉꯥꯡꯉꯛꯇ ꯐꯣꯟ ꯊꯝꯒ꯭ꯔꯕ ꯍꯥꯏ ꯈꯜꯂꯨꯔꯦ꯫
ꯈꯜꯂꯤꯅꯤꯅꯦ ꯀꯩ ꯀꯩ ꯂꯩꯔꯛꯁꯤꯒꯦꯅ ꯐꯤꯔꯣꯜꯗꯤ ꯌꯥꯔꯕꯣ
ꯐꯤꯔꯣꯜꯗꯤ ꯌꯥꯔꯦ ꯑꯗꯒꯤ ꯀꯔꯤꯅꯣ ꯑꯩꯁꯨ ꯑꯩ ꯆꯝꯄꯟ ꯑꯝꯇꯒ ꯂꯩꯔꯛꯀꯦꯔꯥ
ꯂꯩꯔꯛꯀꯦ ꯂꯩꯔꯛꯀꯦ
ꯂꯕꯔ ꯈꯣꯡꯉꯨꯞ ꯑꯝꯁꯨ ꯇ ꯀꯥ ꯑꯣꯏꯔꯝꯃ ꯑꯩꯖꯨ ꯁꯦꯒꯥꯏꯔꯝꯃꯅꯦ
ꯂꯩꯔꯛꯀꯦ ꯂꯩꯔꯛꯀꯦ
ꯑꯩꯒꯤ ꯅꯝꯕꯔꯗꯨ ꯈꯪꯉꯤ ꯅꯠ
ꯅꯝꯕꯔꯕꯨꯗꯤ ꯈꯪꯗꯦ ꯀꯌꯥꯝ ꯆꯥꯎꯒꯦꯗꯤ ꯈꯪꯉꯤ ꯂꯩ ꯀꯥꯅꯅꯦ ꯑꯩꯉꯣꯟꯗꯩꯩ ꯈꯤꯇꯪ ꯆꯥꯎꯈꯠꯂꯗꯤ ꯅꯉꯣꯟꯗ ꯑꯗꯨꯝ ꯆꯥꯔꯅꯤ ꯈꯪꯉꯦꯕ꯫
ꯆꯥꯏ ꯑꯗꯨꯕꯨꯗꯤ ꯅꯪ ꯂꯩꯔꯛꯄꯗ ꯑꯗꯨꯝ ꯆꯞ ꯆꯞ ꯆꯥꯏꯗꯨꯗꯤ꯫ ꯍꯩꯌꯦ ꯌꯥꯝꯅ ꯑꯩꯗꯤ ꯃꯤꯒꯤ ꯃꯥꯊꯤ ꯃꯔꯔꯣ ꯈꯣꯡꯎꯞ ꯆꯟꯗ ꯂꯩꯕ ꯍꯩꯇꯦꯕ ꯅꯪꯗꯤ ꯌꯥꯝ ꯍꯩ
ꯇꯣ ꯐꯉꯕꯣ
ꯊꯨꯡꯗ
ꯍꯣꯕꯗꯨ ꯆꯥꯛ ꯊꯨꯡꯕ ꯃꯥꯜꯂꯤꯅꯤ
ꯁꯨꯝ ꯋꯥ ꯉꯥꯡꯕꯁꯤꯗ ꯑꯩꯈꯣꯏ ꯇꯤꯟꯒꯨꯝꯕ ꯑꯗꯨꯝ ꯊꯣꯛꯂꯛꯄ ꯏ ꯑꯣꯏ ꯉ ꯇꯩꯅ
ꯀꯥꯏ ꯀꯥꯏ ꯌꯎꯗ ꯋꯥ
ꯑꯁ ꯈꯥꯃꯦꯟꯅꯤ ꯈꯥꯃꯦꯟꯗꯨꯣ ꯍꯦꯛꯇ ꯂꯧꯔꯝꯃꯦ ꯀꯤꯔꯤ ꯇꯧꯔꯣꯒꯦꯅꯦ ꯑꯗꯨ ꯌꯥꯎꯗꯦ ꯅꯪ ꯂꯩꯔ ꯆꯥ ꯇꯥꯔꯦꯗꯅ ꯑꯗꯨꯣ ꯄꯪꯈꯦꯡ ꯈꯦꯡꯅ ꯀꯩꯅꯣ ꯄꯨꯅ ꯍꯔꯦ ꯂꯤꯂꯥ ꯂꯥꯏ ꯍꯥꯏꯅꯤ
ꯀꯂ ꯂꯅ ꯍꯥꯏꯦ
ꯈꯪꯗꯦ ꯃꯃꯤꯡꯗꯤ ꯈꯪꯗꯦ ꯑꯉꯟꯕꯅꯦ ꯍꯥꯏꯒꯨꯝ ꯇꯧꯅꯤ ꯈꯔ ꯉꯟꯅ ꯑꯗꯨꯝ ꯂꯥꯛꯑꯣ ꯀ ꯀꯅꯥ
ꯑꯍꯣꯏ ꯉꯟꯅ ꯍꯜꯂꯛꯇꯣꯏꯅꯦ ꯑꯗꯣ ꯑꯩꯈꯣꯏ ꯏ ꯄꯥꯅ ꯉꯥ ꯐꯥꯖꯦꯅ ꯍꯥꯏꯅꯅꯦ ꯑꯗꯣ ꯀꯔꯝ ꯀꯥꯟꯗ ꯐꯥꯗꯣꯏꯅꯣꯝ ꯐꯥꯕ ꯌꯥꯗꯕ꯭ꯔꯕ
ꯌꯥꯏ ꯌꯥꯏ ꯏ ꯇꯁꯨꯨ ꯌꯥ ꯅꯨꯡꯗꯥꯡ ꯋꯥꯏꯔꯝꯗꯖꯨ ꯌꯥꯏ ꯑꯗꯣ ꯅꯄꯥ ꯑꯈꯣꯏ ꯅꯤꯡ ꯈꯛ ꯍꯦꯛꯇ ꯉꯝꯗꯕꯩꯅꯤ, ꯅꯣꯏ ꯌꯥꯎꯔꯗꯤ ꯐꯕ ꯃꯨꯛ꯫
ꯍꯌꯦꯡ ꯑꯌꯨꯛ ꯉꯟꯇꯥ ꯐꯥꯃꯤꯟꯅꯔꯒꯦ ꯑꯩꯈꯣꯏ ꯆꯦꯝꯆꯥꯒ ꯍꯧ
ꯍꯣꯏ, ꯌꯥꯏꯌꯦ꯫
ꯌꯦꯡꯉꯨꯅꯦ ꯄꯋꯥꯗ ꯂꯨꯄꯥ ꯑ
ꯆꯥꯝ ꯌꯥꯡꯈꯩ, ꯆꯥꯝ ꯌꯥꯡꯈꯩ꯫
ꯄꯧꯋꯥꯗ ꯂꯨꯄꯥ ꯆꯥꯝꯌꯥꯡꯈꯩ ꯄꯤꯗꯣ ꯇꯥꯡꯗ꯭ꯔꯥ꯫ ꯑꯈꯣꯏ ꯄꯨꯈ꯭ꯔꯤꯗꯩꯩ ꯐꯥꯖꯔꯗꯤ ꯗꯨꯝ ꯃꯔꯥꯡ ꯀꯥꯏꯅ ꯑꯗꯨꯝ ꯆꯥꯕ ꯌꯥꯏꯗꯅ꯫
ꯎꯝ, ꯑꯗꯩꯩ ꯉꯥꯔꯪꯒꯤꯁꯨ ꯑꯈꯣꯏꯗꯩ ꯐꯥꯔꯗꯤ ꯇꯒꯠ ꯇꯒꯠ ꯇꯦꯡꯅ ꯆꯥꯔꯦ, ꯃꯣꯏꯗꯩ ꯑꯥꯗꯩꯩ ꯂꯩꯔꯛꯄꯗꯨꯗꯤ ꯄꯠ ꯀꯥꯂꯦꯟꯒ ꯑꯣꯏꯔꯦ ꯃꯅꯝ ꯅꯝꯊꯤꯒꯩ ꯄꯨꯝꯃ ꯃꯕꯨꯛꯇꯣ ꯄꯥꯛꯊꯔ ꯊꯣꯡꯕ ꯃꯇꯝꯗ ꯐꯣꯛ ꯐꯣꯛ ꯀꯥꯏꯔꯗꯅ, ꯏꯟꯖꯥꯡ ꯃꯍꯤꯒꯗꯣ ꯃꯨꯁꯤꯟ ꯃꯨꯏꯗ꯫
ꯎꯝ ꯑꯁꯦꯡꯕꯩꯁꯨ ꯃꯁꯥꯂꯣꯏ ꯅꯥꯏꯌꯦ ꯀꯩꯊꯦꯜꯗ ꯌꯣꯟ
ꯍꯥ ꯇꯥꯅꯤ ꯅꯨꯡꯁꯥ ꯁꯥꯔꯤ ꯈꯨꯆꯥꯥꯏ ꯃꯤꯕꯨ ꯈꯥꯡꯉꯝꯗ꯭ꯔ ꯁꯤꯗꯕꯨ ꯀꯗꯥꯏꯗꯒꯤ ꯉꯥ ꯑꯇꯦꯛꯄꯗꯨꯗꯤ ꯍꯥꯏꯔꯨꯅ ꯉꯥꯇꯦꯛ ꯉꯥꯅꯧꯗꯨꯗꯤ ꯍꯥꯏꯔꯨꯅꯨ
ꯈꯣꯏꯁꯨꯝ ꯍꯥꯏꯔꯛꯑꯣꯅꯦ
ꯑꯗꯨꯗꯤ ꯍꯥꯏꯔꯣ ꯑꯣ
ꯑꯈꯣꯏꯁꯨꯝ ꯑꯈꯣꯏꯅꯤ ꯁꯨꯝ ꯑ ꯄꯨꯈ꯭ꯔꯤꯗꯒꯤꯗꯨꯝ ꯐꯥꯔꯒ ꯆꯥꯖꯈꯤꯕ ꯈꯨꯗꯛ ꯈꯨꯗꯛꯇ ꯐꯥꯔ ꯐꯥꯔꯒ ꯑꯗꯨꯒꯤꯔ ꯈꯪꯗꯦ ꯈꯦꯜꯗ ꯌꯣꯟꯕꯁꯤꯡꯁꯦ
ꯍꯥꯎꯁꯨ ꯍꯥꯎꯇꯦꯗꯅ ꯃꯣꯏꯗ ꯃ ꯆꯤꯟꯖꯥꯛ ꯊꯥꯛꯄꯅꯤꯅ ꯑꯩꯈꯣꯏꯗꯤ ꯊꯥꯛꯇꯕꯅꯤꯅ ꯍꯥꯎꯋꯤꯗꯅ ꯑꯩꯈꯣꯏ ꯉꯥ ꯆꯥꯔꯨꯕ ꯀꯥꯡꯕꯨꯅ ꯑꯩꯈꯣꯏ ꯉꯥꯗꯑꯗꯨꯝ ꯍꯥꯏ ꯂꯩꯗꯣ ꯃꯍꯥꯎꯗꯨ ꯄꯨꯔꯥ ꯈꯪꯕꯒꯤꯅꯦꯕ ꯃꯆꯤꯟꯖꯥꯛ ꯍꯥꯥ
ꯏꯇꯩꯗꯤ ꯑꯩꯈꯣꯏ ꯄꯨꯈ꯭ꯔꯤꯗ ꯂꯩꯕꯕꯨ ꯑꯣꯏꯔꯗꯤ ꯂꯣꯡ ꯈꯆꯤꯡ ꯑꯣꯏꯖꯨ ꯇꯥꯔꯒꯦꯅ ꯍꯥꯏꯗꯤ
ꯑꯥ ꯑꯗꯨ ꯃꯍꯥꯎꯗꯣ ꯃꯆꯤꯟꯖꯥꯛ ꯀꯩꯀꯩ ꯊꯥꯛꯇꯕꯅꯤꯅ ꯍꯥꯎꯔꯤꯅꯦꯕ ꯅꯣꯡꯃ ꯑꯩꯅ ꯄꯤꯁꯨꯝꯗ ꯌꯣꯜꯂꯨꯕꯗꯣ ꯑꯗꯣ ꯃꯁꯥ ꯅꯥꯔꯕ ꯅꯦꯕ ꯑꯗꯨꯐꯥꯎꯗ ꯆꯍꯤ ꯁꯤꯔ ꯄꯨꯈꯠꯂꯒ ꯀꯩꯅꯣ ꯅꯨꯡꯗꯥꯡ ꯋꯥꯏꯔꯝ ꯂꯩꯔꯤ ꯆꯨꯞꯄꯣ ꯑꯗꯨꯝ ꯊꯝꯃꯦ ꯑꯗꯣ ꯑꯗꯨꯐꯧꯗ ꯅꯪ ꯉꯥꯗꯣ ꯅꯪ ꯉꯥꯗꯣ ꯐꯥꯗ꯭ꯔꯕ ꯐꯥꯗ꯭ꯔꯕ ꯍꯪꯅꯤꯖꯠꯅꯦ
ꯎꯝ
ꯑꯗ ꯑꯩꯅ ꯁꯤꯠꯂꯒꯟ ꯐꯥꯗꯗꯤ ꯂꯩꯇꯦ ꯍꯥꯏꯅ ꯍꯥꯏꯕ ꯍꯥꯎꯕ꯭ꯔꯅꯦ ꯑꯩꯅ ꯂꯩꯌꯨ ꯀꯥꯟꯗꯗꯤ ꯗꯤ ꯅꯣꯏ ꯂꯩꯅꯤꯡꯗꯦ ꯂꯩꯅꯤꯡꯗꯦ ꯇꯧꯗꯥꯏꯅꯦ ꯍꯥꯎꯋꯦ ꯑꯃꯨꯛꯇꯒ ꯄꯨꯔꯛꯈꯣ ꯑꯃꯨꯛꯇꯪ ꯄꯨꯔꯛꯈꯣ ꯑꯗꯨꯝ ꯇꯧ ꯂꯩꯖꯥꯠꯅꯤ ꯑꯩ ꯎ ꯌꯥꯗꯦ
ꯎꯝ
ꯑꯈꯣꯏ ꯅ ꯌꯣ ꯀꯧ ꯀꯥꯕꯤ ꯆꯥ ꯒꯥ ꯇꯣ ꯌꯥꯏꯔ ꯄꯨꯕꯗꯣ ꯑꯗꯨꯏ ꯍꯥꯎꯋꯦ ꯍꯥꯏꯌꯦ ꯃꯣꯏꯅ ꯊꯨꯝꯒ ꯅꯝꯃꯅ ꯊꯨꯝ ꯅꯊꯥꯛꯑꯒ ꯑꯩꯅ ꯍꯥꯠꯇꯣꯛꯑꯒ ꯍꯥꯏꯕꯅꯤꯅꯅꯦ ꯍꯥꯎꯏ ꯍꯥꯎꯏꯅ ꯑꯗꯨꯝ ꯇꯧꯕꯖꯠꯅꯤ ꯌꯥꯗꯦ
ꯑꯗꯨꯒꯅꯦ ꯉꯍꯥꯟ ꯑꯩꯅ ꯂꯥꯛ ꯑꯩꯈꯣꯏꯆꯦꯍꯣꯏꯗ ꯆꯠꯂꯨꯕꯗꯣ
ꯑꯥ
ꯑꯗꯣ ꯑꯩꯅ ꯊꯣꯡꯉꯤꯕ ꯍꯪꯒꯥꯝꯁꯦ ꯂꯣꯏ ꯈꯨꯏꯔꯦꯕ ꯂꯩꯕꯗꯨꯨ ꯃꯣꯏꯅ ꯂꯩꯔꯒ ꯊꯣꯡꯉꯤꯅꯦꯕ ꯑꯩꯗꯤ ꯑꯗꯨ ꯎꯕꯗ ꯑꯗꯨꯗꯤ
ꯑꯥꯥ ꯑꯈꯣꯏꯒꯤꯗꯨꯅ ꯇꯒꯠ - ꯇꯒꯠ ꯅꯪꯅ ꯅꯁꯥ ꯃꯟꯖꯔ ꯆꯥꯔꯣ꯫ ꯇꯜꯂꯦ ꯍꯥꯏꯔꯤꯕ ꯀꯩꯊꯦꯜꯗꯩ ꯑꯈꯨꯏꯕꯗꯨꯗꯤ ꯅꯪ ꯍꯥ꯫
ꯑꯩ ꯑꯗꯨꯝ ꯆꯥꯗ꯭ꯔꯦ꯫
ꯉꯥ ꯑꯍꯥꯎ ꯆꯥꯗꯨꯅꯤ꯫ ꯆꯜꯂꯒ ꯍꯥ ꯍꯥ ꯍꯥ
ꯈꯥꯖꯤꯡ ꯀꯥꯡꯉꯧ ꯆꯥꯔꯛꯑꯦ ꯈꯥꯖꯤꯡ ꯀꯥꯡꯉꯧ ꯑꯩꯅ ꯉꯧꯔꯦ ꯑꯗꯨꯗꯨꯒ ꯆꯥꯔꯛꯑꯦꯕ꯫
ꯍꯪꯒꯥꯝ ꯑꯃ ꯊꯣꯡꯕ꯫
ꯅꯣꯡꯉꯥꯜꯂꯒꯅꯦꯕ ꯍꯪꯒꯥꯝ ꯊꯣꯡꯉꯤꯗꯨꯅ꯫ ꯑꯗꯣ ꯅꯨꯡꯗꯥꯡꯗ ꯉꯧꯕꯒꯤ ꯈ ꯀꯥꯡꯉꯧꯗꯣ ꯑꯗꯨꯒ ꯑꯂꯨ ꯀꯪꯃꯦꯠ ꯑꯝꯒ ꯇꯧꯔꯒ ꯆꯥꯔꯦꯕ꯫
ꯑꯣ ꯑꯣ ꯃꯣꯏꯗꯤ ꯂꯤꯛꯃꯜꯂꯕꯗꯨꯅꯤ꯫
ꯂꯤꯛꯄꯩ ꯅꯠꯇꯕ ꯏꯆꯟ ꯃꯆꯥꯗꯣ ꯉꯟꯇꯥ ꯉꯟꯇꯥꯅ ꯁ꯭ꯀꯨꯜ ꯆꯠꯂꯦꯕ ꯑꯗꯨꯒꯤ ꯅꯪꯅꯕꯅꯦꯅ ꯑꯗꯨꯝ ꯑꯔꯩꯕ
ꯑꯩꯈꯣꯏ ꯁꯤꯗꯗꯤ ꯍꯥꯎꯅꯕ ꯍꯥꯏꯅ ꯀꯣꯏꯆꯦꯟ ꯆꯦꯟꯗꯅ ꯍꯣꯠꯅꯗꯅ ꯃꯣꯏꯒꯤ ꯆꯥ ꯌꯥꯅꯕ ꯍꯥꯏꯅ ꯑꯩꯈꯣꯏ ꯆꯦ ꯂꯥꯛꯑꯗꯤ꯫
ꯍꯣꯏ
ꯃꯣꯏꯗꯤ ꯍꯦꯚꯇ ꯄꯪꯇꯧ ꯍꯣꯡꯖꯤꯟꯕꯒꯤ ꯐꯤꯕꯝ ꯇꯧꯋꯦ꯫
ꯑꯗꯨꯗꯣ ꯅꯠꯇꯦꯗ ꯃꯆꯥ ꯑꯄꯤꯛꯄ ꯆꯦꯟꯕꯗꯨꯗ ꯇꯧꯔꯤꯅꯤ꯫
ꯑꯄꯤꯛꯄ ꯆꯦꯟꯒꯦꯔꯥ - ꯆꯦꯜꯂꯣꯏꯔ ꯑꯩꯈꯣꯏꯗꯤ ꯏꯆꯥ ꯅꯣꯡ ꯐꯥꯗꯣꯛ ꯂꯥꯛꯄ ꯑꯃ ꯏꯆꯦ ꯅꯣꯡ ꯐꯥꯗꯣꯛ ꯂꯥꯛꯄꯖꯦ ꯑꯍꯥꯎꯕ ꯑꯗꯨꯝ ꯄꯤꯖꯅꯤꯡꯉꯤꯗ, ꯃꯣꯏꯗꯤ ꯇꯧꯏ ꯃꯤ ꯑꯇꯩꯁꯨ ꯇꯧꯏ ꯄꯪꯊꯣꯡ ꯐꯣꯡꯖꯤꯟꯕꯗꯧ ꯇꯧꯏ꯫
ꯑꯩꯈ ꯏꯆꯦꯅꯕꯨꯗꯤ ꯍꯥꯏꯕꯅꯦ ꯈꯔ ꯊꯦꯡꯂꯞꯅ ꯑꯣꯏꯔꯁꯨ ꯌꯦꯟꯗꯣ ꯈꯔ ꯂꯩꯔꯒ ꯊꯣꯡꯗꯅ ꯑꯗ ꯑꯩꯅ ꯊꯦꯡꯉꯗꯤ ꯆꯥꯛꯇꯣ ꯂꯥꯝꯃꯗꯤ ꯀꯩꯝ ꯇꯧꯅꯤꯡꯗꯦꯗꯅ ꯑꯗꯨꯒꯤ ꯑꯗꯨꯝ ꯑꯗꯣ ꯆꯥꯔꯁꯤꯗꯅ ꯑꯗꯨꯝ ꯇꯧ
ꯃꯤꯗꯤ ꯑꯥ ꯀꯩꯅꯣꯁꯨꯁꯤꯂꯥ ꯍꯣꯏ ꯃꯥꯂꯦꯝꯕꯤ ꯍꯣꯏ ꯆꯥꯎꯕ ꯍꯣꯏ ꯎꯌꯥꯟꯗꯒ ꯆꯠꯂꯦ ꯑꯩꯈꯣꯏꯗꯤ ꯑꯗꯨ ꯆꯥꯅꯤ ꯑꯗꯨ ꯊꯣꯡꯉꯨ ꯑꯗꯥ ꯊꯥꯛꯎ ꯇꯧꯑꯅꯥ ꯍꯥꯏꯑꯥꯌꯦ ꯑꯩꯗꯤ ꯎꯌꯥꯟꯗꯒ ꯆꯠꯂꯗꯤ ꯅꯣꯡꯇ ꯑꯗꯨꯃꯥꯏ ꯍꯥꯏꯖꯗꯦ, ꯑꯔꯩꯕꯗꯨ ꯍꯦꯛꯇ ꯆꯥꯥꯁꯜꯂꯁꯤ ꯀꯩꯗꯧꯔꯒꯦ ꯍꯥꯏꯅ ꯃꯣꯏꯅ ꯌꯥꯗꯦ ꯌꯥꯗꯦ ꯌꯥꯗꯦ ꯌꯦꯟ ꯊꯣꯡꯗꯣꯏꯅꯤ ꯉꯥ ꯊꯣꯡꯗꯣꯏꯅꯤ ꯇꯧꯅꯦꯕ꯫ ꯑꯗ ꯑꯩꯗꯤ ꯌꯦꯟꯊꯣꯡꯕ ꯉꯥ ꯊꯣꯡꯕꯕꯨꯗꯤ ꯀꯣ ꯏꯔꯣꯜꯕꯒꯨꯝꯕ ꯑꯆꯝꯕꯝ ꯇꯣ ꯆꯝꯐꯨꯠ ꯀꯨꯝꯕ ꯑꯃ ꯇꯧꯔꯒ ꯉꯥ ꯑꯝꯒ ꯉꯧꯔꯒ ꯑꯗꯨꯃꯥꯏꯅ ꯗꯣ ꯆꯥꯅꯤꯡꯉꯦꯕ꯫
ꯑꯣ
ꯍꯩ ꯔꯦ ꯍꯩꯔꯦ ꯌꯥꯝ ꯐꯨꯠꯇꯨꯅ ꯆꯤꯅꯤ ꯈꯤꯇꯪ ꯊꯥꯛꯑꯒ ꯑꯗꯨꯒꯨꯝꯕꯅ ꯍꯦꯟꯅꯥ ꯐꯩꯑꯦꯕ ꯃꯣꯏ ꯉꯥ ꯊꯣꯡꯕ ꯌꯦꯟ ꯊꯣꯡꯕꯗ ꯑꯩꯒꯤ ꯍꯦꯛꯇ ꯆꯥ ꯂꯣꯏꯔꯦ ꯇꯨꯛ ꯇꯨꯛ ꯇꯨꯛ ꯇꯨꯛ ꯂꯥꯎꯔꯦ ꯄꯨꯛꯁꯦ ꯃꯊꯪꯒ ꯑꯣꯟꯈꯠꯂꯦ ꯍꯥꯏꯕ ꯇꯜꯂꯦꯕ ꯃꯤꯅ ꯊꯣꯡꯉꯩꯁꯨ ꯆꯥꯅꯤꯡꯗꯦ ꯑꯩ
ꯃꯣꯏꯅ ꯊꯣꯡꯕ ꯍꯩ ꯇꯕꯩꯅꯦ ꯑꯗꯣ
ꯃꯥꯅꯦ ꯃꯥꯅꯦ ꯅꯥꯅꯦ ꯊꯔ ꯉ ꯊꯣꯡꯕ ꯁꯨꯡꯍꯩ ꯍꯩꯇꯦ ꯉꯍꯩꯒꯊꯣꯡ ꯃꯣꯏ ꯍꯥꯎꯋꯦ ꯍꯥꯎꯋꯦꯁꯦ ꯑꯩꯗꯤ ꯃꯅꯝ ꯋꯥ ꯋꯥ ꯅꯝꯃꯦ ꯍꯩꯅꯗꯦ
ꯍꯣꯏ ꯑꯗꯨꯗꯤ ꯑꯩꯁꯨ ꯊꯝꯃꯒꯦ ꯍꯂꯛꯅꯕ ꯇꯧꯔꯒꯦ
ꯍꯣ ꯍꯣ ꯍꯣꯏ ꯐꯖꯅ ꯐꯖꯅ ꯍꯜꯂꯧ ꯀꯣ ꯒꯥꯔꯤꯗꯤ ꯌꯦꯡꯉ ꯌꯦꯡꯉꯥ ꯀ
ꯍꯣꯏ ꯍꯣꯏ ꯊꯝꯃꯦ ꯊꯝꯃꯦ
ꯑꯥꯎ